ꯍꯜꯂꯣ
ꯑꯣ
ꯇꯥꯕꯔꯥ ꯍꯜꯂꯣ ꯑꯥꯎ ꯇꯥꯔꯦ
ꯑꯆꯥ ꯑꯠꯆꯥ
ꯑꯃꯃꯛ ꯀꯟꯇꯤꯅꯌꯨ
ꯀꯨꯟ ꯉꯁꯥꯏ ꯉꯁꯥꯏꯗꯣ ꯍꯧꯔꯣ
ꯅꯪ ꯅꯪ ꯍꯥꯏꯕ ꯅꯠꯇ꯭ꯔꯥ ꯅꯪ ꯉꯥꯡꯅ ꯂꯩꯕ ꯅꯠꯇ꯭ꯔꯥ ꯅꯪ ꯍꯧꯔꯛꯑꯣ ꯀꯩꯀꯩ ꯍꯥꯏꯕ ꯑꯦ ꯑꯩꯒꯤ ꯍꯥꯏꯗ꯭ꯔꯥ ꯑꯩꯀꯣ ꯌꯥꯝ ꯋꯥꯡꯕꯗꯤ ꯁꯤ ꯅꯠꯇꯦ ꯅꯠꯇꯦ ꯌꯥꯝ ꯅꯦꯝꯕꯁꯨ ꯅꯠꯇꯦ ꯆꯥꯡ ꯑꯃꯗ ꯑꯗꯨꯝ ꯂꯩꯌꯦꯦ ꯑꯗꯨꯒ ꯌꯥꯝꯗꯤ ꯀꯪꯉꯦ ꯑꯩ ꯌꯥꯝ ꯀꯪꯉꯦ ꯑ ꯂꯨ ꯂꯥꯛꯀ ꯑꯣ ꯃꯥꯏ ꯎꯝ ꯁꯣ ꯀꯃꯥꯏꯅ ꯍꯥꯏꯁꯔꯛ ꯑꯩꯒꯤ ꯂꯣꯟꯗ ꯊꯕꯒꯤ ꯌꯥꯝꯅ ꯇꯟꯒ ꯇꯥꯏ ꯀꯣꯛ ꯄꯤꯕ ꯇꯥꯔꯦ ꯑꯩꯀꯣ ꯀꯪꯃꯟꯕꯒꯤ ꯈꯪꯉꯕ꯭ꯔꯥ ꯂꯥꯏꯔꯕ ꯃꯥꯟꯕꯗꯣ ꯃꯤꯁꯦ ꯏꯆꯦꯛ ꯑꯣꯏꯅ ꯍꯥꯏꯌꯦꯕ ꯀꯪꯃꯜꯂꯗꯤ ꯂꯥꯏꯔꯕ ꯃꯥꯜꯂꯦ ꯍꯥꯏꯌꯦ ꯑꯩꯉꯣꯟꯗ ꯑ ꯑꯩ ꯋꯥꯈꯜ ꯅꯨꯡꯉꯥꯏꯇꯕꯗꯨꯣ ꯑꯗꯨ ꯍꯥꯏꯕ ꯀꯥꯟꯗ ꯌꯨꯝ ꯄꯥꯟꯊꯣꯛꯅꯤꯡꯗꯕꯗꯣ
ꯅꯪ ꯅꯪꯒꯤ ꯃꯈꯣꯟ ꯀꯔꯤꯔ ꯑꯝ ꯇꯧꯕꯅꯦꯕ ꯃꯦꯆꯤꯌꯣꯔ ꯇꯧꯕ ꯃꯈꯣꯟ ꯇꯧꯋꯦꯕ
ꯑꯣ ꯑꯣ ꯑꯩꯔꯣ
ꯑꯥ ꯇꯥꯕ ꯅꯨꯡꯉꯥꯏꯌꯦ ꯇꯁꯦꯡꯅ ꯍꯥꯏꯒꯦ ꯅꯪ ꯃꯈꯣꯟꯁꯦ
ꯑꯝ
ꯑꯗꯨꯝ ꯃꯤꯅ ꯇꯥꯕ ꯅꯨꯡꯉꯥꯏꯕꯗꯣ ꯑꯗꯨꯝ ꯇꯧꯋꯦꯕ
ꯆꯥꯎ ꯑꯩꯗꯤ ꯑꯩꯒꯤ ꯈꯣꯟꯗ ꯇꯨꯆꯩ ꯍꯥꯏꯔꯒ ꯊꯥꯕ ꯌꯥꯝ ꯍꯩꯅꯗꯦ
ꯃꯔꯛ ꯃꯔꯛꯇ ꯂꯩꯔꯤꯅꯀꯣ ꯑꯩꯈꯣꯏꯅ ꯋꯥ ꯉꯥꯡꯕ ꯀꯥꯟꯗ ꯑꯩꯈꯣꯏꯒꯤ ꯈꯣꯟꯗꯣ ꯇꯥꯔꯛꯄꯗꯣ ꯑꯩꯈꯣꯏꯅ ꯑꯃꯨꯛ ꯑꯗꯨ ꯃꯇꯝꯗ ꯌꯥꯝ ꯍꯩꯅꯗꯦ ꯏꯁꯥ ꯏꯊꯟꯗ ꯑꯩꯒꯤ ꯈꯣꯟ ꯇꯥꯕꯗꫭ
ꯉꯁꯤ ꯈꯔ ꯏꯪꯉꯤꯀꯣ ꯍꯟꯗꯛꯁꯦ
ꯍꯣꯏ
ꯉꯔꯥꯡꯗꯤ ꯑꯥ ꯉꯔꯥꯡ ꯅꯠꯇꯦ ꯅꯍꯥꯟꯕꯨꯗꯤ ꯑꯁ ꯌꯥꯝ ꯁꯃꯟꯕꯅꯤꯅ‌ ꯐꯦꯟꯁꯦ ꯑꯗꯨꯝ ꯇ꯭ꯋꯦꯟꯇꯤ ꯐꯣꯔ ꯑꯋꯥꯔꯁ ꯑꯗꯨꯝ ꯊꯥꯔꯦꯕ ꯑꯩꯗꯤ
ꯎꯝ ꯆꯥ
ꯀꯟꯅ ꯊꯥꯔꯁꯨ ꯀꯔꯤꯔꯥ ꯅꯨꯡꯁꯤꯠ ꯂꯥꯛꯑꯁꯨ ꯅꯨꯡꯁꯤꯠꯁꯨ ꯀꯔꯤꯔꯥ ꯅꯣꯡꯃꯥꯗꯒꯨꯝꯕ ꯃꯇꯝꯗꯗꯤ ꯅꯨꯡꯁꯤꯠ ꯆꯁꯨ ꯁꯥꯕꯅꯦꯕ
ꯍꫭꯏ
ꯑꯁ ꯌꯥꯝ ꯋꯥꯡꯕꯅꯦꯍꯦ ꯑꯩ
ꯎ
ꯑꯩꯁꯦ ꯀꯔꯤꯔꯥ ꯕꯤꯜꯗꯤꯡꯗꯗꯤ ꯂꯩꯌꯦꯕ ꯑꯗꯨ ꯑꯣꯏꯔꯁꯨ ꯆꯦꯛꯅ ꯁꯩꯃꯔꯁꯨ ꯁꯥꯕꯗꯣ ꯑꯗꯨꯝ ꯇꯧꯋꯦꯕ ꯋꯤꯟꯗꯣꯒꯗꯨ ꯍꯥꯡꯉꯒ ꯑꯗꯨꯝ ꯂꯩꯈꯔꯗꯤ ꯑꯁ ꯀꯩꯒꯤ ꯀꯩꯒꯤꯅꯣ ꯈꯪꯗꯦ ꯑꯩ ꯕꯤꯜꯗꯤꯡ ꯃꯇꯣꯟꯗꯅꯦꯕ ꯃꯊꯛꯇꯅꯦꯕ ꯂꯩꯁꯦ ꯑꯇꯣꯞ ꯕꯤꯜꯗꯤꯡꯗꯨꯅꯦꯕ ꯑꯗꯨ ꯑꯣꯏꯔꯁꯨ ꯀꯥꯡꯁꯦ ꯑꯗꯨꯝ ꯂꯩꯌꯦꯕ
ꯆꯥꯎ
ꯑꯗꯨꯒ ꯑꯩꯗꯤ ꯋꯤꯟꯗꯣ ꯍꯥꯡꯉꯒ ꯇꯨꯝꯅꯤꯡꯕ ꯀꯥꯡꯅ ꯌꯥꯗꯕ ꯐꯦꯟ ꯀꯟꯅ ꯊꯥꯔꯁꯨ ꯀꯥꯡꯗꯤ ꯑꯗꯨꯝ ꯂꯩꯕꯗꯣ
ꯎꯝ
ꯑꯗꯨꯝ ꯇꯧꯕ ꯇꯨꯝꯕ ꯅꯨꯡꯉꯥꯏꯇꯕ
ꯎꯝ ꯍꯟꯗꯛꯀꯤ ꯀꯥꯡꯁꯤꯗꯤ ꯌꯥꯝꯅ ꯄꯥꯡꯒꯜ ꯂꯩꯈ꯭ꯔꯦ ꯑꯥ ꯃꯊꯛꯐꯥꯎ ꯄꯥꯏꯈꯠꯄ ꯉꯝꯕ ꯍꯥꯏꯕꯁꯦ
ꯑꯩ ꯑꯁꯤꯒꯨꯝꯕꯒꯤ ꯋꯥꯗꯅꯦꯕ ꯅꯪꯒꯤ ꯋꯥ ꯇꯥꯕ ꯅꯨꯡꯉꯥꯏꯔꯤꯕꯁꯦ
ꯑ
ꯑꯅꯤ
ꯑꯁ ꯑꯩꯗꯤ ꯅꯍꯥꯟꯗꯣ ꯑꯩꯈꯣꯏꯗꯤ ꯑꯩꯈꯣꯏꯁꯨ ꯇꯣꯞ ꯂꯥꯏꯛ ꯕꯤꯜꯗꯤꯡ ꯑꯃꯗꯤ ꯀꯥꯏꯑꯕ ꯑꯗꯨ ꯑꯃꯉꯛꯇꯪꯅꯦꯕ ꯈꯔ ꯅꯦꯝꯃꯦꯕ ꯅꯪꯒ ꯍꯥꯏꯔꯗꯤꯀꯣ
ꯎꯝ
ꯀꯥꯡ ꯌꯥꯝ ꯆꯪꯉꯦ ꯑꯩꯈꯣꯏꯁꯨ ꯁꯤꯒꯦ ꯇꯧꯋꯦ ꯅꯍꯥꯟꯗꯣ ꯑꯩꯗꯣ ꯏꯅꯥꯎꯅꯨꯄꯥ ꯈ꯭ꯋꯥꯏꯗꯒꯤ ꯑꯉꯥꯡ ꯑꯣꯏꯕꯒ ꯑꯗꯨꯝ ꯏꯕꯥꯅꯤ ꯇꯨꯝꯃꯤꯟꯅꯩꯑꯕ
ꯎꯝ
ꯑꯩꯁꯦ ꯀꯥꯡꯈꯟ ꯊꯝꯃꯦ ꯑꯩꯈꯣꯏꯗꯣ ꯑꯗꯨꯒ ꯑꯩꯁꯦ ꯇꯨꯝꯈ꯭ꯔꯕ ꯑꯩ ꯍꯥꯟꯅ ꯇꯨꯝꯈ꯭ꯔꯦ ꯃꯥꯗꯤ ꯌꯥꯝꯅ ꯊꯦꯡꯅ ꯇꯨꯝꯃꯦꯕ ꯒꯦꯝ ꯁꯥꯟꯅꯔꯒ ꯈꯣꯠꯂꯒ ꯇꯧꯕ ꯀꯥꯟꯁꯤꯗ ꯃꯥꯁꯦ ꯆꯪꯉꯛꯄ ꯆꯪꯕ ꯀꯥꯟꯁꯤꯗ ꯀꯥꯡꯈꯜꯁꯤꯗ ꯍꯣꯈ꯭ꯔꯕ ꯃꯥꯜꯂꯦ ꯑꯗꯨꯒ ꯀꯥꯡꯁꯦ ꯇꯔꯥꯒꯨꯝꯕ ꯆꯪꯉꯕ ꯃꯥꯜꯂꯦ
ꯑꯣ
ꯥꯏ ꯀꯩ ꯊꯂꯣ ꯇꯞꯅ ꯉꯥꯡꯉꯣꯀꯣ ꯆꯥꯛ ꯆꯔ‌ꯦ ꯀꯥꯡ ꯑꯩ ꯑꯃꯨꯛ ꯍꯥꯏꯔꯒꯦꯀꯣ ꯑꯗꯨꯝ ꯀꯣ
ꯍꯥꯥ
ꯌꯥꯝ ꯂꯥꯡꯉꯦ ꯑꯩ ꯀꯃꯥꯏꯅ ꯇꯧꯅꯤ ꯏꯅꯥꯎꯅꯨꯄꯥꯒꯤ ꯃꯈꯣꯟꯁꯤ ꯌꯥꯝꯅ ꯀꯜꯂꯤ ꯐꯨꯗꯠꯅꯤꯡꯉꯤꯗ
ꯅꯪ ꯀꯔꯤꯔꯥ ꯅꯪ ꯅꯅꯥꯎ ꯅꯨꯄꯥ ꯃꯩꯇꯩꯂꯣꯟ ꯉꯥꯡꯕ ꯉꯨꯝꯕ ꯇꯥꯏꯞ ꯇꯧꯋꯩꯅꯦ
ꯍꯣꯏ ꯑꯩꯈꯣꯏꯗꯣ
ꯑꯣ
ꯃꯤꯛꯁ ꯃꯆꯥ ꯉꯥꯛꯛꯇꯪꯅꯦꯕ ꯑꯗꯨꯒꯤ ꯃꯩꯇꯩꯂꯣꯟ ꯌꯥꯝꯅ ꯁꯤꯖꯤꯟꯅ ꯖꯥꯠꯇꯣ ꯇꯧꯋꯦꯕ ꯂꯥꯏꯛ ꯏꯃꯥ ꯏꯄꯥꯗꯣ ꯃꯩꯇꯩ ꯌꯥꯎꯗꯦꯕ ꯑꯗꯨ ꯑꯣꯏꯔꯁꯨ ꯃꯩꯇꯩꯂꯣꯟ ꯁꯤꯖꯤꯟꯅꯕꯗꯣ
ꯍꯣꯏ ꯍꯣꯏ ꯑꯗꯨꯝ ꯇꯧꯔꯕꯅꯦ ꯁꯤ ꯇꯝꯄꯥꯛꯇ ꯂꯩꯕ ꯀꯥꯡꯕꯨꯁꯦ ꯑꯗꯨꯝ ꯑꯌꯥꯝꯕꯁꯦ ꯑꯗꯨꯝ ꯇꯧꯔꯕꯅꯦꯕ
ꯍꯏ ꯑꯗꯨꯕꯨ ꯑꯩꯒꯤ ꯃꯩꯇꯩꯂꯣꯟꯗꯤ ꯌꯥꯝ ꯈꯣꯏꯌꯦ ꯃꯣꯏꯒ ꯍꯥꯏꯕ ꯀꯥꯟꯗ
ꯈꯔꯕꯨꯗꯤ ꯑꯗꯨꯝ ꯇꯧꯋꯦ ꯅꯪꯒꯤ ꯀꯔꯤꯅ ꯃꯩꯇꯩꯂꯣꯟꯁꯨ ꯑꯗꯨ ꯂꯣꯏꯔꯁꯨ ꯂꯣꯏ ꯆꯨꯝꯃ꯭ꯔꯗꯤ ꯌꯥꯔꯦꯗꯅ
ꯍꯣꯏ
ꯑꯩꯒꯤꯗꯤ ꯐꯖꯕꯅꯤ
ꯅꯉꯗꯤ ꯂꯥꯏꯛ ꯌꯥꯝ ꯈꯣꯏꯕꯗꯤ ꯅꯠꯇꯦꯕ ꯑꯗꯨꯕꯨ ꯅꯪꯁꯤꯅ ꯉꯥꯡꯕ ꯍꯩꯇꯕꯗꯣ ꯈꯪꯕ꯭ꯔꯥ
ꯍꯣꯏ ꯍꯣꯏ
ꯁꯨꯅ ꯉꯥꯡꯕ ꯌꯧꯗꯕꯗ ꯑꯗꯨꯃꯥꯏꯅ ꯇꯧꯦ ꯈꯪꯗꯦꯗ ꯍꯟꯗꯛꯀꯤ ꯃꯆꯥꯁꯤꯡꯗꯤ ꯋꯥ ꯂꯣꯟ ꯉꯥꯡꯉꯁꯨ ꯑꯅꯤ ꯑꯍꯨꯝ ꯃꯔꯤ ꯉꯥꯛꯇꯪꯅꯦꯅꯀꯣ ꯂꯣꯏꯅ ꯄꯨꯟ ꯄꯨꯜꯂꯒ ꯉꯥꯡꯉꯤꯁꯦ
ꯃꯥꯅꯦ ꯃꯥꯅꯦ
ꯑꯗꯨꯒꯤ ꯑꯩꯈꯣꯏ ꯂꯣꯟ ꯐꯥꯎ ꯐꯖꯅ ꯈꯪꯗꯦ ꯑꯩꯗꯤ ꯂꯥꯏꯛ ꯌꯧꯗꯕꯗꯣ
ꯍ ꯍ
ꯑꯗꯨ ꯅꯅꯁꯨ ꯆꯔꯁ ꯀꯥꯕ ꯆꯔꯁ ꯀꯥꯔꯒ ꯑꯩꯗꯣ ꯑꯩꯉꯣꯟꯗ ꯏꯁꯀ꯭ꯔꯤꯞꯆꯔ ꯄꯥꯎ ꯍꯥꯏꯅ ꯍꯥꯏꯕꯀꯣ꯫
ꯑꯣ꯫
ꯑꯩꯁꯦ ꯄꯥꯔꯦ ꯄꯥꯔꯒ ꯂꯣꯏꯕ ꯀꯥꯟꯗ ꯑꯩꯈꯣꯏ ꯂꯣꯟꯗ ꯍꯥꯏꯒꯗꯧꯕꯗꯣ ꯑꯩꯗꯣ ꯍꯥꯏꯕ ꯍꯩꯇ꯭ꯔꯕ ꯊꯦꯡꯀ ꯌꯨ ꯅ ꯊ ꯑꯗꯨꯃꯥꯏꯅ ꯅꯣꯛꯅꯤꯡꯉꯤꯅꯤ ꯏꯊꯟꯇ꯫ ꯑꯍꯟꯁꯤꯡ ꯂꯩꯕꯗ ꯊꯦꯡꯀ꯭ꯌꯨ ꯀꯥꯏ ꯑꯩꯅ꯫ ꯚꯏꯕꯜ ꯄꯥꯕꯗꯣ ꯂꯥꯏꯛ ꯏꯪꯂꯤꯁ ꯂꯣꯟꯗ ꯄꯥꯔꯗꯤ ꯐꯔꯦꯕ꯫ ꯑꯈꯣꯏ ꯂꯣꯟꯗ ꯄꯥꯏꯑꯌꯦꯕ ꯑꯗꯨꯒ ꯂꯥꯁꯇ ꯑꯗꯨꯃꯥꯏꯅ ꯍꯥꯏꯔ ꯆꯪꯕ ꯍꯩ ꯍꯥ꯫
ꯑꯁ ꯅꯪꯁꯦ ꯑꯦꯛꯇꯤꯚ ꯑꯦꯛꯇꯤꯚꯂꯤ ꯑꯣꯏꯕ ꯃꯥꯂꯦꯅꯦ ꯆꯔꯁꯀꯤ ꯄ꯭ꯔꯣꯒ꯭ꯔꯥꯝꯒꯨꯝꯕ꯫
ꯑꯁ ꯍꯣꯏ ꯌꯥꯝ ꯑꯦꯛꯇꯤꯞ ꯑꯣꯏꯕꯗꯤ ꯅꯠꯇꯦ ꯑꯗꯨꯕꯨ꯫ ꯈꯨꯟꯗ ꯂꯩꯔꯕꯅꯤꯅ ꯑꯗꯨꯝ ꯑꯩꯒꯤ ꯃꯤꯡ ꯑꯗꯨꯝ ꯍꯥꯞꯄꯗꯣ ꯈꯪꯕ꯭ꯔꯥ꯫ ꯂꯤꯗꯔꯅꯔ ꯏꯁꯀ꯭ꯔꯤꯞꯆꯔꯅ ꯑꯗꯨꯝ ꯍꯥꯞꯄꯗꯣꯀꯣ꯫
ꯑꯣ꯫
ꯂꯦꯝꯅ ꯊꯥꯗꯦ ꯃꯣꯏꯅ꯫
ꯇꯁꯦꯡꯅ ꯍꯥꯏꯔꯗꯤ ꯑꯩꯗꯤ ꯀꯔꯤꯔ꯫ ꯑꯈꯣꯏ ꯈꯨꯟꯗ ꯑꯃꯥ ꯁꯥꯔꯚꯤꯁꯀꯨꯝꯕ ꯂꯩꯕ꯫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
ꯆꯥꯔꯖ ꯁꯔꯚꯤꯁ ꯍꯥꯏꯕꯗꯤ ꯀꯔꯤ ꯁꯥꯔꯃꯣꯟ ꯑꯃ ꯄꯤꯕ ꯃꯇꯝꯗ ꯅꯠꯇꯕꯗꯣ꯫ ꯌꯨꯠ ꯁꯥꯔꯚꯤꯁꯒꯨꯝꯕ ꯑꯗꯨꯒꯨꯝꯕꯅ ꯑꯩꯗꯤ꯫ ꯏꯁꯩ ꯑꯗꯨꯝ ꯁꯛꯑꯒ ꯂꯩꯌꯦ꯫
ꯎꯝ꯫
ꯏꯁꯩ ꯏꯁꯩ ꯁꯛꯄ ꯉꯝꯃꯒꯅꯤ ꯍꯥꯏꯗꯤ ꯇꯁꯦꯡꯅ꯫ ꯏꯁꯩ ꯄꯥꯝꯕꯗꯣ꯫
ꯍꯣꯏ꯫
ꯑꯗꯨꯝ ꯇꯧꯋꯦꯕ ꯍꯥꯏꯗꯤ ꯑꯗꯨꯒꯤ꯫ ꯂꯤꯗꯔꯒꯨꯝꯕ ꯀꯔꯤ ꯀꯔꯤꯒꯨꯝꯕꯅꯤ ꯀꯣꯟꯅꯗꯤ ꯇꯧꯗꯦꯅ ꯃꫭꯏꯁꯨ꯫ ꯁꯥꯏꯒꯕꯗꯒꯤ ꯑꯗꯨꯝ ꯊꯣꯛꯂꯒ ꯁꯛꯄꯅꯤ꯫ ꯑꯉꯥꯡ ꯑꯣꯏ ꯈꯔ ꯑꯣꯏꯕ ꯒꯥꯟꯗꯗꯤ ꯌꯥꯝ ꯏꯀꯥꯏꯕꯗꯣ꯫ ꯇꯧꯋꯦꯕ ꯑꯗꯣ ꯍꯟꯗꯛꯇꯤ ꯈꯔ꯫ ꯀꯣꯟꯐꯤꯗꯦꯟꯁ ꯂꯩꯕꯗꯣ꯫
ꯎꯝ꯫
ꯑꯗꯨꯝ ꯇꯧꯋꯦꯕ ꯁꯛꯄ ꯅꯨꯡꯉꯥꯏꯕꯅꯤ ꯑꯩꯒꯤ ꯃꯈꯣꯟ ꯇꯥꯕ꯫ ꯅꯨꯡꯉꯥꯏꯇ꯭ꯔꯁꯨ ꯑꯗꯨꯝ ꯄꯥꯝꯕꯗꯣ ꯑꯩꯅ ꯁꯛꯄ꯫ ꯄꯥꯝꯕꯗꯣ ꯁꯛꯅ ꯅꯠꯇꯦ ꯁꯛꯅꯤꯡꯕꯗꯣ꯫
ꯎꯝ ꯎꯝ ꯎꯝ ꯍꯣꯏ ꯅꯊꯟꯗꯁꯨ ꯂꯦꯞꯄꯒ ꯁꯛ꯫ ꯄꯉꯝꯕ꯭ꯔꯥ꯫
ꯍꯥ꯫
ꯅꯥꯊꯟꯇ ꯂꯦꯞꯄꯁꯨ ꯁꯛꯄ ꯉꯝꯕ꯭ꯔꫭ ꯅꯪ꯫
ꯑꯁ ꯏꯊꯗꯅꯦ ꯍ‌ꯦ ꯁꯛꯏꯁꯦ꯫
ꯋꯥꯎ꯫
ꯑꯩꯈꯣꯏ꯫ ꯑꯈꯣꯏ ꯀꯣꯂꯦꯖ ꯐꯔꯋꯦꯜꯗꯁꯨ ꯁꯛꯑꯦꯕ ꯑꯈꯣꯏ ꯃꯤ ꯃꯃꯥꯡ ꯑꯣꯖꯥ ꯃꯃꯥꯡꯗ꯫
ꯁꯥꯁ ꯌꯥꯝꯅꯩꯀꯣ꯫
ꯑꯩ ꯑꯩ ꯑꯃꯨꯛꯀ ꯅꯣꯛꯅꯤꯡꯕꯅꯤ ꯑꯩꯉꯣꯟꯗ ꯍꯧꯖꯤꯛ ꯐꯥꯎꯕ ꯚꯗꯤꯑꯣꯁꯨ ꯂꯩꯌꯦꯕ꯫
ꯑꯥ
ꯑꯁ ꯅꯣꯛꯅꯤꯡ ꯂꯣꯏꯅꯤꯡꯉꯤ ꯑꯃꯨꯛꯀ ꯌꯦꯡꯅꯒ ꯏꯃꯥꯟꯅꯕꯒ ꯑꯩꯅ ꯆ ꯅꯝꯕꯕ ꯑꯉꯣꯗ ꯄꯨ ꯀ꯭ꯔꯤꯔꯥ ꯐꯦꯔꯋꯦꯜ ꯑꯣꯏꯣꯏꯔꯒ ꯑꯃꯛꯒ ꯍꯜꯂꯛꯀꯥꯟꯗ ꯃꯣꯏ ꯊꯥꯔꯛꯄ ꯑꯗꯣ ꯑꯁ ꯑꯩꯈꯣꯏ ꯒ꯭ꯔꯨꯞꯇꯅꯦꯕ ꯃꯣꯏꯅ ꯊꯥꯔꯛꯏꯁꯦ
ꯑꯥ
ꯑ ꯥꯏ ꯁꯤꯗꯤ ꯗꯜꯂꯤ ꯇꯧ ꯈꯔꯣꯩꯅ ꯐ ꯀꯥꯏꯗꯩꯗꯅꯦ ꯀ꯭ꯂꯥꯁꯪꯦ ꯈꯪ ꯋꯥꯃꯤ ꯈꯛꯇꯅꯤ ꯅꫭꯏ ꯀꯥꯏ ꯂꯩ ꯍꯥꯟꯅ ꯍꯥꯏꯌ‌ꯦ꯫
ꯍꫭ ꯑꯁ꯫ ꯌꯥꯝ ꯐꯩꯌꯦꯅꯦ ꯅꯪ ꯏꯁꯩ ꯁꯛꯄ ꯍꯩꯕꯗꯣ ꯑꯩꯗꯤ ꯏꯊꯟꯇꯗꯤ ꯏꯁꯩ ꯁꯨꯡ ꯁꯛ ꯁꯛꯇ꯭ꯔꯤ꯫ ꯏꯀꯥꯏꯌ‌ꯦ ꯉꯝꯗꯦ꯫ ꯑꯗꯨꯒ ꯑꯩꯒꯤ ꯈꯣꯟꯗꯨ ꯌꯥꯝ ꯊꯤꯌ‌‌ꯦꯕ꯫
ꯑꯦꯁ ꯅꯪꯒꯤ ꯃꯈꫭꯜ꯫ ꯐꯣꯟꯁꯦ ꯏꯁꯥ ꯏꯁꯥꯗꯤ ꯀꯔꯤꯔ ꯃꯦꯂꯣꯗꯤ ꯑꯣꯏꯕꯗꯣ ꯑꯗꯨꯝ ꯑꯣꯏꯒꯅꯤꯌꯦ꯫
ꯑꯩꯌꯥ꯫
ꯑꯁ ꯑꯁꯦꯡꯕ ꯑꯁꯦꯡꯕ ꯑꯁꯦꯡꯕ
ꯎꯝ ꯑꯩ ꯈꯣꯟ ꯌꯥꯝ ꯀꯥꯏ ꯏꯁꯩ ꯁꯛꯄ ꯀꯥꯟꯗ ꯐ꯭ꯂꯦꯠ ꯌꯥꯝ ꯆꯠꯄꯗꯣ ꯑꯗꯨꯒ ꯑꯩꯈꯣꯏ ꯌꯥꯝ ꯅꯣꯛꯅꯤꯡꯉꯅꯤ ꯁꯛꯃꯤꯟꯅꯕ ꯀꯥꯟꯗ ꯒ꯭ꯔꯨꯞꯇ ꯁꯛꯑꯦꯅꯀꯣ
ꯍꯣꯏ
ꯑꯩꯉꯣꯟꯗ ꯑꯦꯁ ꯄꯤ ꯁꯛꯎ ꯍꯥꯏꯅ ꯊꯝꯃꯅꯤꯕ ꯂꯦꯞꯄꯅꯤ ꯑꯗꯨꯒ ꯑꯩ ꯂꯩꯥꯏꯛ ꯄꯨꯂꯞꯇꯣ ꯂꯦꯞꯄꯅꯤꯅ ꯑꯜꯇꯣꯁꯨ ꯁꯛꯄ ꯕꯦꯁꯁꯨ ꯁꯛꯄ ꯑꯗꯨꯝ ꯂꯩꯌꯦꯅꯀꯣ
ꯍ
ꯁꯛ ꯁꯛꯑꯦꯅ ꯑꯜꯇꯣꯗ ꯑꯃꯨꯛ ꯁꯛꯀꯅꯤ ꯑꯦꯁ ꯄꯤꯗ ꯑꯃꯨꯛ ꯂꯥꯛ ꯁꯛꯀꯅꯤ ꯕꯦꯁꯇ ꯑꯃꯨꯛ ꯁꯛꯀꯅꯤ ꯏꯊꯟꯇꯅꯦ ꯑꯗꯨꯃꯥꯏꯅ ꯇꯧꯔꯤꯗꯣ ꯑꯗꯩ ꯑꯩꯈꯣꯏ ꯈꯨꯟꯒꯤ ꯂꯩ ꯂꯩꯁꯥꯕꯤ ꯑꯍꯟꯁꯤꯡꯗꯣ ꯑꯗꯨꯅ
ꯍꯣꯏ ꯍꯣꯏ
ꯑꯩꯉꯣꯟꯗ ꯑꯁ ꯅꯪꯗꯤ ꯌꯥꯗ꯭ꯔꯦꯍꯦ ꯂꯣꯏꯅꯃꯛꯇꯅꯦꯍꯦ ꯁꯛꯏꯁꯦ ꯑꯦ ꯍꯥꯏꯅ ꯅꯅꯥꯛꯇ ꯂꯦꯞꯄ ꯌꯥꯔꯦ ꯍꯥꯏꯅ ꯍꯥꯏꯔꯛꯄ ꯑꯩꯉꯣꯟꯗ
ꯑꯣ
ꯖꯥꯠ ꯖꯥꯠꯅꯤ ꯑꯩ ꯑꯩ ꯉꯝꯗꯦ ꯏꯁꯩ ꯁꯛꯄꯗꯗꯤꯀꯣ ꯌꯥꯝꯅ ꯁꯣꯜꯂꯦ
ꯑꯣ ꯑꯣ ꯏꯟꯁꯇ꯭ꯔꯨꯃꯦꯟꯒꯨꯝꯕ ꯄꯥꯏꯕ ꯍꯩꯕ꯭ꯔꯣ ꯅꯪ
ꯀꯗꯥꯏꯗꯒꯤꯅꯣꯗ ꯑꯗꯨꯕꯨ ꯄꯨꯡꯗꯤ ꯈꯣꯡꯕ ꯄꯨꯡꯗꯤ ꯌꯩꯕ ꯍꯩꯌꯦ ꯏꯁ ꯍꯦꯇꯔꯁ ꯍꯣꯏ
ꯍꯩꯕꯗꯤ ꯀꯔꯤꯗꯅꯣ
ꯑꯩꯈꯣꯏ ꯏꯁꯩꯒꯨꯝꯕ ꯁꯛꯄ ꯍꯅꯨꯕꯤꯁꯤꯡꯅ ꯄꯥꯏꯕꯗꯣ ꯄꯨꯡ ꯎꯝ ꯗ꯭ꯔꯝꯒꯨꯝꯕꯗꯣ ꯁꯎꯟꯒꯨꯝꯕꯅ ꯁꯦꯝꯕꯗꯣ
ꯃꯈꯣꯟ ꯀꯔꯤꯔ ꯃꯅꯣꯡꯗ ꯃꯆꯥ ꯃꯆꯥ ꯂꯩꯔ ꯑꯗꯨꯝ ꯇꯧꯕꯗꯨꯔꯥ
ꯅꯠꯇꯦ ꯑꯩꯈꯣꯏ ꯑꯁꯤꯁꯦ ꯑꯩꯈꯣꯏꯒꯤ ꯀꯜꯆꯔꯒꯤꯗꯣ
ꯑꯣ
ꯑꯩꯈꯣꯏꯅ ꯖꯒꯣꯏ ꯁꯥꯕ ꯀꯥꯟꯗꯁꯨ ꯌꯩꯕꯗꯣ ꯄꯨꯡ ꯌꯩꯕꯗꯣ ꯑꯣ ꯑꯗꯨꯗꯣ ꯑꯗꯨꯗꯣ ꯍꯣꯏ ꯑꯗꯨꯁꯨ ꯄꯨꯡ ꯍꯥꯏ
ꯌꯥꯏ ꯌꯥꯏ ꯒꯤꯇꯥꯔꯒꯨꯝꯕꯗꯤ
ꯀꯗꯥꯏꯗꯒꯤꯅꯣ
ꯎꯝ
ꯅꯪꯗꯤ ꯌꯥꯝ ꯍꯩꯔꯝꯗꯣꯏ ꯃꯥꯜꯂꯦ ꯒꯤꯇꯔꯗꯤ
ꯍꯩꯇꯦ ꯍꯩꯇꯦ
ꯑꯗꯨꯗꯤ ꯀꯩ ꯍꯩꯒꯦ
ꯍꯥ
ꯀꯩ ꯍꯩꯒꯦ ꯑꯗꯨꯗꯤ
ꯒꯤꯇꯥꯔ
ꯍꯥ ꯑꯗꯨꯅꯤ ꯉꯛꯏꯀꯣ
ꯌꯥꯝ ꯍꯩꯕꯗꯤ ꯅꯠꯇꯦ ꯅꯠꯇꯦ ꯑꯗꯨ ꯑꯣꯏꯔꯁꯨ ꯀꯔꯤꯔ ꯑꯗꯨꯝ ꯈꯔ ꯑꯗꯨꯝ ꯌꯥꯕꯗꯣ
ꯎꯝ
ꯃꯗꯔꯦꯠ ꯀꯨꯝꯕꯗꯣ ꯑꯗꯨꯗꯥꯏꯗꯅꯤꯅ ꯃꯁꯦ ꯃꯤꯦꯗꯤꯌꯝ ꯍꯥꯏꯗꯣꯏꯔ ꯈꯪꯗꯦ